ꯀꯔꯤꯒꯤꯟ ꯅꯣꯏ ꯃꯪꯕ ꯍꯧꯖꯤꯛ
ꯑꯁ ꯑꯩꯈꯣꯏ ꯏꯃꯨꯡꯁꯦ ꯍꯧꯖꯤꯛꯀꯥꯟꯁꯦ ꯑꯁ ꯋꯥꯔꯤꯁꯦ ꯌꯥꯝ ꯁꯥꯡꯈ꯭ꯔꯦꯅꯦ ꯑꯩ ꯇꯞ ꯇꯞꯅ ꯑꯗꯨꯝ ꯍꯥꯏꯔꯛꯑꯥꯒꯦꯀꯣ ꯍꯧꯖꯤꯛꯁꯦ ꯁꯥ ꯁꯥꯒ ꯁꯥꯕꯒ ꯑꯃꯨꯛ ꯁꯥꯕ ꯅꯣꯡ ꯑꯃꯨꯛ ꯇꯥꯕ ꯁꯨꯃꯥꯏꯅ ꯇꯧꯕꯁꯤꯅꯔ ꯈꯪꯗꯦꯕꯀꯣ ꯑꯩꯈꯣꯏ ꯕꯣꯛ ꯑꯩꯈꯣꯏ ꯕꯣꯛꯇꯣ ꯃꯥꯁꯦ ꯂꯣꯛ ꯃꯁꯥ ꯅꯨꯡꯉꯥꯏꯇꯦ ꯂꯣꯛ ꯈꯤꯇꯪ ꯊꯨꯡꯉꯦꯅ ꯑꯩ ꯇꯁꯦꯡꯅ ꯐꯥꯔꯃꯥꯁꯤꯗꯒꯤ ꯍꯤꯗꯥꯛ ꯃꯍꯤ ꯑꯃ ꯂꯧꯔꯨꯕꯅꯦꯕ ꯇꯨꯒ ꯍꯤꯗꯥꯛ ꯃꯍꯤꯗꯣ ꯊꯛ ꯄꯅꯦ ꯒꯨꯂꯤꯕꯨꯗꯤ ꯆꯥꯗ꯭ꯔꯤꯕꯀꯣ ꯑꯗꯨꯀꯥꯟꯗ ꯑꯗꯣ ꯍꯤꯗꯥꯛ ꯃꯍꯤꯗꯣ ꯊꯛꯑꯒ ꯈꯣꯠꯂꯒ ꯐꯒꯗ꯭ꯔꯥ ꯍꯥꯏ ꯍꯥꯏꯗꯤ ꯃꯥ ꯃꯁꯥ ꯑꯗꯨ ꯀꯥꯟꯗꯗꯤ ꯍꯥꯏꯗꯤ ꯂꯣꯛ ꯂꯩꯍꯥꯎ ꯀꯩꯀꯥꯕꯨꯗꯤ ꯌꯥꯎꯗ꯭ꯔꯤꯕ ꯁꯨꯝ ꯂꯣꯛ ꯊꯨꯡꯕꯒꯤ ꯏꯁꯥ ꯅꯨꯡꯉꯥꯏꯇꯕꯗꯨ ꯇꯧꯕꯗꯣ ꯑꯗꯨꯃꯥꯏꯅ ꯇꯧꯕ ꯑꯩꯅꯕꯨꯗꯤ ꯒꯨꯂꯤ ꯆꯥꯎ ꯈꯣꯠꯂꯣꯅ ꯍꯥꯏꯕ ꯃꯥꯅ ꯌꯥꯅꯤ ꯈꯣꯠꯅꯤꯅ ꯍꯥꯏꯕꯅꯦꯕ ꯑꯗꯨꯃꯥꯏꯅ ꯇꯧꯕꯁꯤꯗ ꯍꯤꯗꯥꯛ ꯃꯍꯤꯗꯣ ꯊꯥꯛꯑꯒ ꯐꯒꯗ꯭ꯔꯥ ꯍꯥꯏꯔꯒ ꯅꯃꯠ ꯅꯤꯅꯤ ꯍꯨꯝꯅꯤ ꯁꯨꯔꯐꯥꯎꯗ ꯐꯖꯤꯜꯂꯛꯇ꯭ꯔꯦꯕꯀꯣ ꯃꯥꯁꯦ ꯂ ꯂꯥꯏꯍꯧ ꯊꯣꯛ ꯂꯧꯁꯜꯂꯛꯑꯕ ꯑꯗꯩꯗꯤ ꯑꯁ ꯀꯩꯅꯣ ꯁꯤ ꯁꯨꯝ ꯐꯠꯇꯦ ꯁꯤꯗꯤ ꯐꯥꯔꯃꯥꯁꯤꯗꯒꯤ ꯒꯨꯂꯤ ꯂꯧꯗꯥꯌꯥꯔꯥꯔꯣꯅ ꯐꯥꯔꯃꯥꯁꯤꯗ ꯆꯠꯂꯒ ꯑꯃꯨꯛ ꯒꯨꯂꯤꯗꯣ ꯍꯥ ꯍꯥꯏꯔꯦ ꯁꯨꯃꯥꯏ ꯁꯨꯃꯥꯏꯅ ꯇꯧꯔꯦ ꯁꯨꯃꯥꯏ ꯁꯨꯃꯥꯏ ꯅꯥꯕꯅꯤ ꯈꯣꯠꯄꯅꯤ ꯑꯗꯨꯒꯤ ꯒꯨꯂꯤ ꯄꯤꯌꯣ ꯈꯣꯠꯂꯣꯅ ꯍꯥꯏꯔꯦ ꯑꯗꯨ ꯒꯨꯂꯤ ꯒꯨꯂꯤꯗꯣ ꯂꯧꯔꯦ ꯒꯨꯂꯤꯗꯣ ꯄꯤꯖꯔꯦ ꯑꯗꯨꯒ ꯑꯥ ꯐꯒꯗ꯭ꯔꯥꯅ ꯌꯦꯡꯕꯅꯦꯕꯀꯣ ꯉꯔꯥꯡ ꯉꯔꯥꯡ ꯐꯥꯎꯗꯤ ꯈꯤꯇꯪ ꯍꯟꯕ ꯑꯗꯣ ꯑꯁ ꯉꯁꯥꯏ ꯑꯌꯨꯛꯇꯒꯤ ꯍꯦꯛꯇ ꯐꯦꯔꯦ ꯐꯦꯔꯦ ꯍꯥꯏꯔꯒ ꯂꯣꯛ ꯇꯧꯈꯠꯂꯛꯇꯅ ꯍꯣꯁꯄꯤꯇꯥꯜꯗ ꯄꯨꯈꯠꯂꯤꯅꯤꯅꯦ ꯅꯪꯕꯣ
ꯍꯩꯃꯥ ꯂꯣꯛ ꯊꯨꯡꯕꯕꯖꯤꯖꯨ ꯁꯥꯊꯤ ꯖꯥꯅꯤꯅꯦ ꯑꯗꯨ
ꯑꯁ ꯌꯥꯝ ꯁꯥꯊꯤꯕ ꯃꯣꯏꯒꯤ ꯑꯃ ꯐꯦꯚꯔ ꯇꯧꯕ ꯀꯥꯟꯗ ꯅꯤꯛꯄꯗꯣ ꯍꯛꯆꯥꯡꯕꯨ ꯌꯥꯎꯅ ꯅꯤꯛꯄꯗꯣ ꯑꯗꯨꯃꯥꯏꯅ ꯇꯧꯈꯠꯂꯛꯄꯗꯨꯗ ꯑꯁ ꯑꯩꯈꯣꯏꯗꯤ ꯍꯧꯖꯤꯛꯀꯥꯟꯁꯦ ꯍꯥꯏꯗꯤ ꯀꯥꯡ ꯗꯦꯡꯒꯤ ꯃꯇꯝꯁꯨ ꯑꯣꯏꯗꯅꯀꯣ
ꯍꯣꯏꯅꯦ ꯍꯣꯏꯅꯦ
ꯃꯥꯗꯣ ꯀꯥꯡ ꯆꯤꯛꯇꯅ ꯑꯗꯨꯃꯥꯏꯅ ꯇꯧꯔ ꯖꯥꯠꯂ ꯀꯥꯏꯅ ꯇꯧꯔꯒ ꯍꯣꯁꯄꯤꯇꯥꯜꯗ ꯄꯨꯈꯠꯂꯦ ꯑꯗꯨꯒ ꯇꯦꯁ ꯇꯧꯕ ꯀꯔꯤ ꯀꯔꯥ ꯃꯊꯪ ꯃꯊꯪ ꯇꯦꯁ ꯇꯧꯕ ꯌꯥꯕ ꯈꯣꯠꯄ ꯃꯊꯪ ꯃꯊꯪ ꯇꯧꯔꯦ ꯔꯤꯖꯜꯗꯣ ꯍꯣꯔꯦꯟ ꯄꯨꯡ ꯕꯥꯔꯣꯒꯤ ꯃꯇꯨꯡꯗ ꯂꯧꯅ ꯍꯥꯏꯕꯀꯣ ꯑꯗꯣ ꯔꯤꯖꯜꯗꯣ ꯕꯥꯔꯣ ꯃꯇꯨꯡ ꯂꯧ ꯍꯥꯏꯔꯝꯅꯤꯅ ꯑꯩꯈꯣꯏꯁꯦ ꯔꯤꯖꯜꯗꯣ ꯌꯦꯡꯗ꯭ꯔꯒꯗꯤ ꯑꯃꯨꯛ ꯌꯨꯝ ꯗ ꯍꯥꯏꯗꯔꯛꯄꯁꯨ ꯌꯥꯔꯣꯏꯗꯣꯔꯤꯕ ꯑꯗꯨꯗꯨꯒꯤ ꯍꯣꯁꯄꯤꯇꯥꯜꯗ ꯂꯩ ꯎꯅꯤꯡꯉꯦ ꯅꯪꯕꯣ
ꯑꯁ ꯑꯗꯨꯗꯤ ꯋꯥꯕꯅꯤꯅꯦ ꯍꯣꯁꯄꯤꯇꯥꯜ ꯂꯩꯕꯖꯤꯗꯤ
ꯍꯣꯏ
ꯆꯥꯕ ꯊꯛꯄ ꯍꯥꯏꯗꯤ ꯏꯥꯛ ꯏꯁꯤꯡꯗꯤ ꯍꯣꯇꯦꯜꯗꯒꯤ ꯑꯣꯏꯅ ꯆꯥꯔꯦ ꯀꯃꯥꯏ ꯇꯧꯔꯦ
ꯑ ꯆꯥꯛ ꯏꯁꯤꯡꯖꯦ ꯁꯨꯃꯥꯏꯅ ꯇꯧꯔꯦ ꯃꯣꯏ ꯍꯣꯁꯄꯤꯇꯥꯜꯒꯤ ꯆꯥꯛ ꯏꯁꯤꯡ ꯐꯖꯅ ꯄꯤꯕꯀꯣ ꯍꯧꯖꯤꯛꯀꯥꯟꯗꯤ ꯐꯖꯅ ꯑꯗꯨꯝ ꯍꯣꯁꯄꯤꯇꯥꯜ ꯑꯇꯩꯩꯁꯨ ꯇꯧꯅꯔꯕ ꯈꯪꯗꯦꯕ ꯁꯤꯒꯤꯁꯨ ꯐꯖꯅ ꯄꯤꯔꯦꯕꯀꯣ ꯑꯗꯣ ꯑꯩꯈꯣꯏꯕꯣꯛꯀꯤꯕꯨꯗꯤ ꯑꯩꯈꯣꯏ ꯍꯣꯁꯄꯤꯇꯥꯜꯅꯤ ꯂꯥꯞꯅꯗꯕꯅꯤꯅ ꯌꯨꯝꯗꯒꯤ ꯑꯣꯏꯅ ꯊꯣꯡꯉ ꯄꯨꯔꯣꯑꯅ ꯍꯥꯏꯕ ꯍꯥꯏꯗꯤ ꯃꯥꯗꯣ ꯃꯁꯥ ꯉꯝꯗꯕꯅꯤꯅ ꯊꯥꯎ ꯊꯨꯝ ꯀꯔꯤ ꯀꯔꯥꯗꯣ ꯆꯥꯕ ꯌꯥꯔꯣꯏꯗꯅ ꯑ ꯑꯗꯨꯗꯨꯅ ꯃꯥꯒꯤꯗꯤ ꯆꯝꯐꯨꯠ ꯑꯃ ꯁꯦꯝꯕꯤꯔꯣ ꯑꯗꯨꯒ ꯉꯥ ꯑꯌꯥꯏꯕꯗꯣ ꯈꯤꯇꯪ ꯂꯧꯔꯒ ꯄꯨꯔꯣ ꯆꯥꯛꯇꯣ ꯑꯄꯦꯠꯄꯗꯣ ꯈꯤꯇꯪ ꯀꯥꯝꯃꯒꯅ ꯍꯥꯏꯒ꯭ꯔꯦ ꯑꯩꯈꯣꯏꯒꯤꯕꯨꯗꯤ ꯁꯤꯗꯒꯤ ꯄꯤꯔꯛꯄꯗꯣ ꯑꯗꯨ ꯆꯥꯔꯅꯤ ꯑꯩꯈꯣꯏ ꯁꯤꯗ ꯍꯣꯁꯄꯤꯇꯥꯜꯗ ꯃꯤ ꯑꯩꯈꯣꯏꯕꯣꯛ ꯂꯩꯔꯦ ꯑꯩ ꯑꯃ ꯑꯩꯒ ꯑꯩ ꯑꯩꯈꯣꯏ ꯑꯩꯈꯣꯏ ꯕꯥꯒ ꯑꯩꯈꯣꯏ ꯑꯍꯨꯝ ꯂꯩꯕꯅꯦꯕ ꯃꯤꯕꯨꯗꯤ ꯌꯥꯝꯗꯦꯗ
ꯎꯝ ꯑꯗꯨꯗꯤ ꯄꯤꯔꯛꯄ ꯆꯥꯛꯇꯨꯅ ꯀꯣꯟꯅꯒꯗ꯭ꯔꯣ ꯅꯣꯏ ꯕꯥ ꯅꯕꯥꯟꯅꯤ ꯆꯥꯛꯇꯤ
ꯑ ꯑꯗꯨꯕꯨꯗꯤ ꯀꯣꯟꯅꯅꯤꯗ ꯍꯣꯁꯄꯤꯇꯥꯟꯗ ꯂꯩꯕ ꯍꯥꯏꯖꯤꯗꯕꯨ ꯀꯩꯁꯨ ꯌꯨꯝꯗ ꯂꯩꯕ ꯑꯗꯨꯃꯥꯏꯅ ꯆꯥꯕ ꯌꯥꯕꯗ ꯅꯠꯇꯕꯅꯤꯅ ꯈꯔ ꯈꯔꯒꯤ ꯋꯥꯅꯦꯕ ꯁꯨꯝ ꯆꯥꯔꯤꯕ ꯍꯥꯏꯗꯨꯅꯤ ꯃꯌꯥꯝ ꯆꯥꯁꯤꯟꯕ ꯌꯥꯗꯕꯅꯤꯅ ꯑꯁ ꯄꯩꯁꯥꯖꯨ ꯃꯌꯥꯝ ꯆꯠꯈ꯭ꯔꯦ
ꯍꯣꯏꯅꯦ ꯅꯥꯕ ꯍꯥꯏꯖꯤꯗꯤ ꯄꯩꯁꯥꯖꯦ ꯖꯣꯔꯣ ꯖꯣꯔꯣ ꯍꯦꯛꯇ ꯆꯪꯕꯅꯤ ꯌꯥꯗꯕꯅꯤ ꯋꯥꯁꯨ ꯋꯥꯕ ꯃꯇꯝꯁꯨ ꯃꯥꯡꯕ ꯄꯩꯁꯥꯁꯨ ꯇꯤꯡꯕ
ꯑꯗꯨꯅꯦ ꯍꯩ ꯈꯔ ꯆꯥꯁꯤꯜꯂꯨꯏꯌꯦꯌꯦ ꯑꯗꯩ ꯇꯧꯔꯤꯅꯦ
ꯍꯣꯏ ꯃꯣꯏ ꯃꯁꯥ ꯐꯠꯇ ꯐꯠꯇꯕꯅꯤꯅ ꯄꯪꯆꯥ ꯆꯥꯕꯁꯤ ꯁꯨ ꯍꯦꯛꯇ ꯅꯥꯏꯅꯦ
ꯃꯥꯅꯦ ꯃꯥꯅꯦ ꯃꯣꯏ ꯍꯥꯏꯗꯤ ꯑꯍꯜ ꯑꯣꯏꯁꯤꯜꯂꯛꯑꯕꯅꯤꯅꯀꯣ ꯑꯍꯜ ꯑꯣꯢꯔꯛꯄꯅꯤꯅ ꯈꯤꯇꯪ ꯈꯤꯇꯪ ꯇꯧꯕ ꯌꯥꯗꯦꯕ ꯍꯦꯛꯇ ꯅꯥꯕꯅꯤꯅ ꯍꯥꯜꯂꯦꯕ ꯑꯗꯣ ꯉꯁꯤꯒꯤ ꯇꯧꯕ ꯇꯦꯁ ꯃꯌꯥꯝꯗꯣ ꯑꯁ ꯌꯥꯝ ꯌꯥꯝꯒ꯭ꯔꯦ
ꯑꯗꯨꯒꯤ ꯏ ꯆꯤꯡꯕꯗꯨꯅ ꯕꯨ ꯍꯦꯟꯅ ꯁꯣꯛꯊꯔꯝꯃꯅꯤ
ꯍꯣꯏ ꯍꯧꯖꯤꯛꯄꯨꯗꯤ ꯗ꯭ꯔꯤꯞ ꯌꯥꯜꯂꯤꯑꯦ ꯗ꯭ꯔꯤꯞ ꯑꯃ ꯌꯥꯜꯂꯤ ꯑꯁꯤ ꯂꯣꯏꯔꯒ ꯑꯃꯃꯨꯛ ꯌꯥꯟꯅꯤ
ꯀꯟꯕꯗꯤ ꯀꯟ ꯈꯜꯂꯛꯀꯅꯤ ꯆꯥꯗ꯭ꯔꯁꯨ
ꯑꯥ ꯍꯧꯖꯤꯛꯄꯨꯗꯤ ꯍꯥꯏꯕ ꯈꯔ ꯐꯔꯦ
ꯐꯦꯔꯦ ꯐꯦꯔꯦ ꯍꯥꯏꯔꯥꯕ ꯉꯁꯥꯢ
ꯎꯝ ꯍꯣꯏ ꯍꯣꯏ ꯉꯁꯥꯢ ꯑꯌꯨꯛꯇꯗꯤ ꯑꯁ ꯐꯔꯦ ꯐꯔꯦ
ꯒ꯭ꯌꯥꯟꯗꯤ ꯇꯥꯕ
ꯒ꯭ꯌꯥꯟꯕꯨꯗꯤ ꯇꯥꯢꯌꯦ
ꯑꯗꯨꯗꯤ ꯆꯦ ꯀꯥꯃꯏ ꯄꯨꯈꯠꯂꯦ
ꯎꯝ ꯑꯁꯨꯃꯥꯏꯅ ꯇꯧꯋꯦ ꯑꯩꯈꯣꯏ ꯑꯩꯈꯣꯏ ꯊꯪꯅꯕꯒꯤ ꯀꯥꯒꯤ ꯒꯥꯔꯤ ꯑꯣꯛꯇꯣ ꯑꯃ ꯂꯩꯕꯀꯣ ꯑꯣꯇꯣꯗꯣ ꯋꯥꯏ ꯔꯦ ꯇꯨ ꯋꯥꯏꯔꯒ ꯇꯧꯔꯒ ꯃꯥꯏ ꯒꯥꯔꯤꯗꯨꯗ ꯄꯨꯈꯠꯃꯤꯟꯅꯔꯦ ꯍꯥꯏꯗꯤ ꯑꯌꯨꯛ ꯑꯉꯟꯕꯅꯤꯅ ꯒꯥꯔꯤꯗꯨ ꯌꯥꯝ ꯆꯦꯟꯗꯕ
ꯍꯣꯏ
ꯑꯁ ꯅꯨꯡꯉꯥꯏꯇꯦ ꯅꯥꯕ ꯐꯔꯣꯌꯣ ꯏꯕꯣꯛꯇꯣ ꯑꯩꯅ ꯍꯪꯉꯛꯑꯦꯌꯣ
ꯍꯣꯏ ꯍꯣꯏ ꯍꯥꯏꯒꯦ ꯍꯥꯏꯒꯦ ꯑꯗꯨꯅꯦ ꯅꯣꯏꯁꯨ ꯍꯧꯖꯤꯛꯀꯥꯟ ꯍꯩ ꯔꯥꯗꯣ ꯆꯥꯕ ꯌꯥꯏꯅ ꯄꯨꯡꯆꯥ ꯆꯥꯁꯟꯒꯅꯨꯕꯀꯣ ꯍꯥꯏꯗꯤ ꯅꯥꯕ ꯈꯣꯠꯄ ꯁꯤꯗꯤ ꯍꯧꯖꯤꯛ ꯅꯨꯡꯁꯥ ꯑꯃꯨꯛ ꯁꯥ ꯅꯣꯡ ꯑꯃꯨꯛ ꯇꯥ ꯁꯨꯃꯥꯏꯅ ꯇꯧꯕꯁꯤꯅ ꯃꯤꯁꯤꯡꯁꯦ ꯅꯥꯅ ꯅꯩꯕ ꯑꯗꯒꯤ ꯏꯁꯤꯡ ꯏꯁꯤꯡ ꯁꯥꯔꯕꯅꯤꯅ ꯏꯁꯤꯡ ꯏꯁꯤꯡ ꯑꯃꯨꯛ ꯊꯛꯆꯜꯂꯦꯗꯣ ꯑꯩ ꯂꯣꯛ ꯊꯨꯡꯕ ꯑꯃ ꯑꯃ ꯀꯔꯤ ꯀꯔꯥ ꯁꯨꯃꯥꯏꯅ ꯇꯧꯔꯛꯄꯁꯤꯗꯒꯤ ꯑꯣꯏꯔꯛꯄ ꯉꯥꯛꯇꯅꯦꯕ ꯑꯁ ꯗꯥꯏꯐꯠꯇꯣꯕꯗꯤ ꯇꯥꯏꯐꯠꯇꯨꯃ ꯌꯥꯎꯔꯝꯗ꯭ꯔꯒꯗꯤ ꯐꯒꯗꯕꯅꯤ
ꯇꯥꯏꯐꯠꯁꯨ ꯌꯥꯎꯔꯤꯔꯣ ꯍꯥꯢꯁꯦ ꯍꯧꯖꯤꯛꯁꯦ
ꯑꯗꯨꯗꯣ ꯇꯦꯁ ꯇꯧꯈꯤꯕꯅꯦꯕꯀꯣ ꯎꯝ ꯇꯦꯁꯀꯤ ꯔꯤꯖꯜꯗꯣ ꯂꯥꯛ ꯀꯥꯟꯅ ꯈꯪꯉꯤ ꯍꯧꯖꯤꯛꯐꯥꯎꯒꯤ ꯑꯣꯏꯅꯗꯤ ꯈꯪꯗ꯭ꯔꯤ ꯑꯗꯣ ꯌꯥꯎꯔꯝꯗ꯭ꯔꯗꯤ ꯐꯅꯤ ꯗꯅ ꯈꯟꯕ ꯑꯁ ꯑꯗꯨ ꯌꯥꯎꯕꯗꯣ ꯐꯔꯛ ꯌꯥꯝ ꯇꯥꯛꯑꯦꯕ ꯆꯥꯕ ꯊꯛꯄꯒꯤ ꯃꯇꯥꯡꯗ ꯌꯥꯝ ꯆꯦꯛꯁꯤꯟꯗꯕ ꯌꯥꯗꯦ ꯀꯅꯣꯗ ꯗꯨꯝ
ꯎꯝ
ꯕꯦꯔꯥꯅꯤꯗꯣ
ꯑꯁ ꯑꯗꯨꯅꯦ ꯑꯗꯒꯤ ꯀꯥꯡ ꯅꯨꯡꯗꯨꯨꯁꯨ ꯆꯤꯛꯍꯟꯒꯅꯨ ꯅꯨꯃꯤꯗꯥꯡ ꯋꯥꯏꯔꯝꯒ ꯑ ꯇꯣ ꯌꯦꯔꯨꯝ ꯃꯀꯨꯔ ꯀꯩꯅꯣꯝ ꯊꯥꯗꯣꯛꯑꯣ
ꯑꯣ ꯊꯥꯏꯌꯦꯅꯦ ꯑꯁ ꯀꯥꯡꯁꯤꯗꯤ ꯄꯨꯔꯥ ꯕꯦꯔꯥꯅꯦ ꯗꯦꯡꯒꯤꯁꯤꯁꯨ ꯀꯣ ꯁꯥꯊꯤꯈ꯭ꯔꯕ
ꯀꯥꯏꯁꯨ ꯂꯩꯕꯗꯤ ꯅꯠꯇꯦꯅꯦ ꯃ ꯇꯤꯟ ꯃꯆꯥ ꯑꯃ ꯆꯤꯛꯄꯩꯅꯤꯅꯦ ꯂꯨꯔꯤꯁꯦ ꯅꯠꯇ꯭ꯔꯥ
ꯃꯥꯅꯦ ꯃꯥꯅꯦ ꯑꯗꯩ ꯑꯩꯈꯣꯏ ꯏꯃꯨꯡ ꯍꯧꯖꯤꯛꯀꯥꯟꯁꯦ ꯄꯩꯁꯥ ꯅꯨꯡꯁꯥꯁꯤꯁꯨ ꯌꯥꯝ ꯃꯔꯥꯡ ꯀꯥꯏꯗꯕ ꯍꯥꯏꯇꯥꯔꯦ ꯑꯩꯈꯣꯏ ꯈꯣꯏꯕꯥꯒꯤ ꯃꯆꯟꯅꯨ ꯅꯨꯄꯤ ꯑꯩꯈꯣꯏꯒꯤ ꯑꯃ ꯂꯩꯗꯅ
ꯎꯝ
ꯄꯩꯁꯥ ꯀꯣꯟꯅꯗꯗꯅ ꯑꯃꯨꯛ ꯄꯩꯁꯥꯗꯨ ꯀꯥꯞꯍꯜꯂꯛꯑꯦ ꯖꯤꯄꯦꯗꯥ
ꯑꯥ
ꯄꯩꯁꯥ ꯋꯥꯠꯇꯅ ꯑꯗꯨ ꯃꯉꯣꯟꯗꯩ ꯄꯁꯥꯗꯨ ꯇꯧꯔꯒ ꯑꯃꯨꯛ ꯇꯦꯁ ꯇꯧꯕ ꯈꯣꯠꯄꯗ ꯑꯃꯨꯛ ꯁꯤꯖꯤꯟꯅꯔꯤꯅꯦ
ꯍꯧꯖꯤꯛꯀꯥꯟꯁꯦ ꯊꯕꯛ ꯏꯪꯈꯥꯡꯁꯨ ꯁꯨꯅꯤꯡꯉꯥꯏ ꯏꯂꯩ ꯂꯩꯇꯕꯅꯤꯅ ꯄꯩꯁꯥ ꯅꯨꯡꯁꯥꯁꯦ ꯏꯃꯨꯡ ꯃꯅꯨꯡꯒꯤ ꯋꯥꯏꯕ ꯌꯥꯝꯅ ꯆꯥꯗꯕ ꯌꯥꯗꯦ ꯊꯛ ꯇꯧꯕ ꯌꯥꯗꯦ ꯏꯃꯨꯡ ꯑꯃ ꯄꯨꯔꯛꯄ ꯍꯥꯏꯁꯦ ꯑꯁ ꯁꯦꯜ ꯁꯦꯜ ꯁꯦꯜ ꯉꯥꯛꯇꯅꯦꯕ ꯆꯦꯡ ꯆꯥꯛ ꯊꯥꯎ ꯊꯨꯝ ꯂꯩꯔꯛꯏꯕ ꯃꯌꯥꯝꯁꯦ
ꯎꯝ
ꯄꯩꯁꯥꯅ ꯈꯤꯖꯤꯛꯇꯪ ꯄꯣꯠ ꯆꯩꯒꯤ ꯃꯃꯜꯗꯤ ꯑꯁ ꯌꯥꯥꯝ ꯇꯥꯡꯈꯠ ꯐꯕꯅꯤꯅꯀꯣ
ꯍꯣꯏ
ꯍꯦꯛ ꯈꯤꯇꯪ ꯍꯦꯛ ꯂꯩꯕꯒ ꯑꯅꯥ ꯑꯌꯦꯛ ꯁꯦ ꯇꯤꯜꯧ ꯁꯤꯠꯂꯝ
ꯍꯥꯏꯐꯝ ꯈꯪꯗꯦꯗ ꯇꯧꯔꯤꯁꯦ
ꯍꯣꯏ ꯄꯩꯁꯥꯕꯨ ꯍꯧꯖꯤꯛ ꯀꯌꯥꯝ ꯆꯪꯖꯟꯗꯧꯔꯤꯒꯦ
ꯄꯩꯁꯥꯖꯦ ꯑꯗꯨꯝ ꯈꯔ ꯆꯪꯁꯟꯒ꯭ꯔꯦ ꯍꯥꯏꯇꯥꯔꯦ ꯃꯔꯤ ꯃꯉꯥ ꯁꯨꯃꯥꯏꯅ ꯁꯤ ꯆꯥꯡꯗ ꯀꯔꯤꯝꯇ ꯇꯧꯕꯤꯔꯝꯗ꯭ꯔꯗꯤ ꯐꯩ ꯑꯃꯨꯛꯇ ꯐꯠ ꯅꯨꯡ ꯐꯠ ꯌꯥꯎ ꯐꯕꯠ ꯇꯧꯔꯗꯤ ꯍꯤꯗꯥꯛ ꯃꯈꯥ ꯃꯌꯥꯝ ꯑꯃꯨꯛ ꯇꯧꯊꯗꯣꯏꯅꯦꯕ
ꯌꯨꯝꯗꯁꯨ ꯑꯩꯈꯣꯏ ꯏꯃꯥ ꯈꯛꯇꯪ ꯂꯩꯍꯧꯕꯅꯤ ꯀꯃꯥꯏ ꯇꯧꯔꯝꯗꯣꯏꯅꯣ ꯈꯪꯗꯦ ꯆꯥꯛ ꯏꯁꯤꯡ ꯊꯣꯡꯉꯒ ꯄꯣꯔꯛꯑꯣ ꯍꯥꯏꯕꯁꯤ ꯃꯊꯟꯇ ꯃꯥ ꯋꯥꯔꯝꯃꯅꯤ ꯇꯧꯏꯁꯦ
ꯑꯩꯈꯣꯏ ꯑꯉꯥꯡ ꯂꯩꯖꯗ ꯂꯩꯇꯕꯅꯤꯅꯀꯣ ꯑꯇꯩ ꯑꯇꯩ ꯃꯤ ꯌꯥꯝꯗꯕꯁꯤꯁꯨ ꯑꯁ ꯌꯥꯝ ꯐꯔꯛ ꯇꯥꯏꯅꯦ ꯌꯦꯡꯉꯣ ꯊꯕꯛꯁꯦ ꯁꯤꯟꯗꯣꯛꯅꯕꯗ ꯃꯤꯁꯦ ꯌꯥꯝꯃꯒꯅ ꯊꯕꯛꯁꯦ ꯑꯃꯃꯝꯃꯝꯃꯝꯃꯝ ꯁꯤꯟꯗꯣꯛꯅꯒꯤꯕꯅꯦꯕ ꯑꯁ ꯃꯤ ꯌꯥꯝꯗꯕꯁꯤꯁꯦ ꯌꯥꯝ ꯋꯥꯕꯖꯥꯠꯅꯤ ꯃꯥ ꯃꯊꯟꯇꯅ ꯇꯧꯕꯗꯣ ꯀꯣꯏꯆꯦꯟ ꯆꯦꯜꯂꯒ
ꯍꯣꯏꯅꯦ ꯑꯁ ꯃꯤ ꯌꯥꯝꯕꯁꯤꯁꯨ ꯗꯔꯀꯥ ꯑꯣꯏꯀꯣ
ꯎꯝ ꯑꯗꯨꯅꯦ ꯊꯥꯏꯅꯒꯤ ꯑꯍꯜ ꯂꯃꯟꯅ ꯃꯣꯏ ꯍꯥꯏꯗꯤ ꯑꯉꯥꯡ ꯌꯥꯝ ꯌꯥꯝꯅ ꯀꯣ ꯄꯣꯛꯑꯝꯃꯤꯁꯦ ꯁꯤꯒꯤ ꯑꯣꯏꯖꯥꯏ ꯑꯣꯏꯕꯗꯥꯥꯏ ꯑꯩꯈꯣꯏ ꯍꯧꯖꯤꯛꯀꯥꯟꯗꯗꯤ ꯑꯩꯈꯣꯏ ꯏꯆꯤꯟ ꯏꯅꯥꯎꯁꯦ ꯑꯅꯤ ꯑꯍꯨꯝꯁꯤꯗꯒꯤ ꯍꯦꯟꯅ ꯇꯥꯗ꯭ꯔꯦꯕ ꯅꯠꯇ꯭ꯔꯥ
ꯎꯝ
ꯑꯗꯨꯅ ꯊꯥꯏꯅꯒꯤ ꯑꯍꯜ ꯂꯃꯟꯅ ꯃꯣꯏ ꯇꯧꯕꯗꯨ ꯑꯁ ꯌꯥꯝ ꯆꯨꯝꯕ ꯖꯥꯠꯅꯤꯗ ꯌꯥꯝ ꯀꯥꯟꯅꯕ ꯖꯥꯠꯅꯤ
ꯑꯃꯅꯥ ꯑꯃꯅꯥ ꯑꯃ ꯊꯥꯈ꯭ꯔꯅꯤ ꯑꯃꯅ ꯊꯕꯛ ꯑꯃ ꯊꯥꯈ꯭ꯔꯅꯤ ꯁꯤꯟꯗꯣꯛ ꯁꯤꯟꯖꯤꯟ ꯌꯨꯝꯗꯨꯁꯨ ꯃꯤ ꯂꯩꯍꯧꯗꯕ ꯌꯥꯔꯣꯏ ꯌꯨꯝ ꯂꯣꯏ ꯊꯥꯗꯣꯛꯑꯒ ꯆꯠꯄꯁꯨ ꯑꯃꯨꯛ ꯌꯥꯔꯣꯏ
ꯃꯥꯟꯅꯦ ꯑꯗꯨꯅꯦ
ꯑꯁ ꯃꯤꯌꯥꯝꯕꯖꯦ ꯍꯧꯖꯤꯛ ꯃꯇꯝꯗ ꯄꯥꯝꯗꯦ ꯄꯥꯝꯃꯤ
ꯍꯣꯏ ꯍꯣꯏ ꯆꯥꯛꯇꯨꯕꯨ ꯗꯤꯅꯦ ꯑꯩꯅ ꯑꯩ ꯑꯩꯈꯣꯏ ꯇꯤꯟꯅꯕ ꯏꯃꯥꯟꯅꯕ ꯑꯝꯗ ꯆꯥꯛꯇꯨ ꯈꯤꯇ ꯄꯨꯕꯤꯔꯛꯑꯣꯅ ꯑꯩ ꯐꯣꯟ ꯇꯧꯔꯒꯕꯨꯗꯤ ꯍꯥꯏꯒ꯭ꯔꯃꯦ ꯑꯗꯨꯒꯤꯃꯗꯤ ꯐꯔꯦ ꯃꯥꯅ ꯄꯨꯔꯛꯑꯅꯤ ꯍꯥꯏꯗꯤ ꯈꯣꯏ ꯏꯃꯥꯗꯣ ꯑꯃꯨꯛ ꯂꯥꯛ ꯊꯣꯗꯤ ꯌꯨꯝꯗ ꯃꯤ ꯀꯅꯥꯝ ꯂꯩꯇ꯭ꯔꯗꯤ ꯐꯔꯛ ꯇꯥꯏꯗꯅ ꯃꯨꯛ ꯖꯤꯕ ꯄꯥꯟꯕ ꯃꯌꯥꯝ ꯂꯩꯕꯅꯤꯅ ꯁꯥ ꯉꯥꯖꯨ ꯂꯣꯏꯔꯤꯝꯅꯤꯅ ꯃꯣꯏꯃꯨꯛ ꯄꯨꯂꯞ ꯊꯥꯗꯣꯛꯑꯝꯃꯒ ꯂꯥꯛꯄ ꯍꯥꯏꯗꯣ ꯐꯔꯛ ꯇꯥꯏꯌꯦꯕ ꯃꯣꯏ ꯃꯆꯤꯟꯖꯥꯛ ꯄꯤꯖꯕ ꯈꯣꯠ ꯑ ꯃꯣꯏꯖꯨ ꯌꯨꯝꯗ ꯂꯩꯔꯤꯕꯅꯤꯅ ꯍꯥꯏꯗꯤ ꯅꯣꯡꯃꯒꯤ ꯇꯧꯗꯕ ꯌꯥꯗꯕꯗꯣ ꯑꯗꯨ ꯊꯥꯗꯣꯛꯄ ꯌꯥꯕ ꯅꯠꯇꯦꯕ ꯁꯥ ꯉꯥ ꯃꯌꯥꯝꯗꯣ
ꯑꯗꯣ
ꯎꯝ ꯑꯩꯅ ꯈꯟꯕꯗ ꯉꯁꯤ ꯉꯁꯤꯕꯥꯎꯗꯤ ꯂꯩꯌꯣ ꯀꯥꯏꯅ ꯍꯥꯏꯔꯛꯀꯗ꯭ꯔꯥ ꯈꯪꯗꯦꯅꯦ ꯍꯣꯔꯦꯟ ꯅꯨꯃꯤꯗꯥꯡ ꯋꯥꯏꯔꯝꯒꯨꯝꯕ ꯍꯥꯏꯗꯔꯣꯒ ꯍꯥꯏꯔꯗꯤ ꯌꯥꯝ ꯅꯨꯡꯉꯥꯏꯒꯗꯕꯅꯦ ꯌꯨꯝꯗ ꯂꯩꯕꯗꯩ ꯍꯦꯟꯅ ꯅꯨꯡꯉꯥꯏꯌꯦꯕ ꯏꯁꯝ ꯁꯝꯅ ꯍꯥꯏꯔꯕꯗ ꯍꯣꯁꯄꯤꯇꯥꯜ ꯂꯩꯕꯖꯦ ꯑꯅꯥꯕꯃꯛꯇ ꯑꯣꯏꯔꯖꯨ ꯍꯥꯏꯗꯤ ꯃꯔꯥꯡ ꯃꯔꯥꯡ ꯃꯔꯥꯡ ꯇꯧꯕꯅꯤꯅ ꯅꯥꯕꯗꯣ ꯃꯁꯥ ꯍꯥꯏꯗꯤ ꯏꯪꯅ ꯄꯣꯊꯥꯕꯗꯣ ꯐꯪꯖꯗꯦꯗꯅ ꯑꯗꯨꯅ ꯌꯨꯝꯗ ꯂꯩꯔꯒ ꯐꯖꯅ ꯁꯦꯕꯥ ꯅꯨꯡꯕꯥ ꯇꯧꯔ ꯂꯩꯕꯁꯤꯅ ꯐꯩꯌꯦꯕ ꯍꯣꯁꯄꯤꯇꯥꯜꯗꯗꯤ ꯑꯁ ꯌꯥꯝ ꯋꯥꯏꯗ ꯃꯤ ꯃꯔꯨꯝ ꯃꯔꯨꯝ ꯃꯔꯨꯝ ꯃꯔꯥꯡ ꯃꯔꯥꯡ ꯃꯔꯥꯡ ꯇꯧꯕꯅꯤꯅ ꯍꯣꯔꯦꯟꯒꯨꯝꯕꯁꯦ ꯍꯥꯏꯗꯔꯛꯑꯣ ꯍꯥꯏꯕꯗꯤ ꯐꯒꯗꯕꯅꯦ ꯑꯗꯨꯕꯨ ꯑꯁ ꯈꯪꯗꯦꯅꯦ ꯀꯔꯤꯕꯨ ꯍꯥꯏꯔꯛꯇꯣꯏꯅꯣ ꯗꯣꯛꯇꯔꯖꯤꯡꯅ ꯇꯧꯔꯤꯖꯦ
ꯅꯣꯏꯗꯤ ꯑꯅꯥ ꯑꯌꯦꯛ ꯀꯩꯝꯇ ꯌꯥꯎꯗꯕ ꯅꯠꯇ꯭ꯔꯣ
ꯑꯁ ꯑꯩꯖꯨꯅꯦ ꯉꯁꯤꯒꯤꯅꯦ ꯀꯣꯛꯁꯦ ꯆꯤꯛꯇꯅ ꯅꯣꯉꯥꯟ ꯃꯗꯒꯤ ꯇꯧꯔꯒꯅꯤ ꯃꯤ ꯂꯩꯔꯤꯁꯦ
ꯑꯗꯨ ꯀꯣꯛ ꯆꯤꯛꯄ ꯈꯇꯪ ꯑꯣꯏꯗꯤꯅꯦ ꯂꯥꯏꯍꯧ ꯅꯨꯡ ꯌꯥꯎꯗ꯭ꯔꯗꯤ ꯑ ꯒꯨꯂꯤ ꯑꯃ ꯀꯣꯛ ꯆꯥꯥꯁꯜꯂꯣ ꯀꯩꯅꯣ ꯁꯟ ꯍꯥꯏꯗꯤ ꯈꯤꯇꯪ ꯇꯥꯕꯗꯣ ꯒꯨꯂꯤ ꯌꯥꯝ ꯀꯅꯣ ꯀꯟꯕꯗꯨꯔꯦ ꯑꯦꯛꯁꯟ ꯀꯟꯕꯗꯨ ꯆꯥꯕꯗꯨ ꯍꯛꯆꯥꯡꯗ ꯁꯣꯛꯀꯅꯤ ꯑꯗꯨꯅ ꯀꯣꯛ ꯆꯤꯛꯄꯁꯤꯖꯨ ꯌꯥꯝ ꯅꯨꯡꯉꯥꯏ ꯇꯕꯅꯤꯅꯦ ꯎꯝ ꯄꯤꯌꯥꯁꯇꯥꯃꯣꯜꯗꯣ ꯑꯗꯨꯗꯣ ꯑꯃ ꯆꯥꯒꯦ ꯆꯥꯥꯁꯤꯜꯂꯨꯅꯦ
ꯀꯣꯛꯁꯤꯗ ꯗꯥꯏꯔꯦꯛ ꯆꯤꯛꯄ ꯅꯠꯇꯕ ꯍꯥꯏꯇꯥꯔꯦ ꯃꯤꯠꯇꯨꯌꯦ ꯆꯤꯛꯄ
ꯑꯣ ꯃꯤꯠꯇ ꯆꯤꯛꯑꯦ
ꯎꯝ
ꯑꯗꯨꯗꯤ ꯅꯪꯒꯤꯗꯣ ꯃꯤꯠꯇ ꯄ꯭ꯔꯣꯕ꯭ꯂꯦꯝ ꯂꯩꯔꯕ ꯖꯥꯠꯂ
ꯅꯍꯥꯟꯒꯩꯗꯤ ꯆꯤꯛꯇꯦꯕ
ꯅꯪꯒꯤꯁꯦ ꯃꯤꯠꯇꯒ ꯄ꯭ꯔꯣꯕ꯭ꯂꯦꯝꯒ ꯂꯩꯔꯕ ꯖꯥꯠꯂ ꯗꯨꯗꯤ
ꯂꯩꯇꯕ ꯃꯥꯂꯦꯗ ꯄ꯭ꯔꯣꯕꯂꯦꯝꯗꯤ
ꯑꯗꯨ ꯗꯣꯛꯇꯔꯗ ꯆꯠꯂꯥ ꯇꯪ ꯌꯦꯡꯒꯦ ꯌꯦꯡꯊꯣꯛꯎꯗꯅ
ꯍꯣꯢ ꯑꯗꯩ ꯑꯃꯨ ꯇꯣ ꯇꯥꯢ